ꯍꯎ
ꯎꯝ
ꯀꯔꯤ ꯇꯧꯔꯝꯕꯅꯣ
ꯇꯨꯝ ꯂꯩꯩꯔꯝꯕꯅꯦ
ꯅꯨꯡꯉꯥꯏ ꯀꯣ
ꯈꯔ ꯅꯨꯡꯉꯥꯏꯔꯦ
ꯑꯩꯁꯨ ꯅꯝ ꯂꯧꯧꯅ ꯂꯩꯅꯤꯡꯉꯤꯅꯦ
ꯑꯍꯥꯟ ꯂꯗꯤ ꯊꯕꯛ ꯂꯩꯕ ꯒ꯭ꯌꯥꯟ ꯇꯥꯔꯛꯇ꯭ꯔꯦꯖꯤ ꯃꯤ ꯀꯣꯏ ꯄ ꯆ ꯁꯤꯗꯤ ꯍꯥꯏ ꯑꯗꯨꯒ ꯄꯨꯡꯗꯤ ꯑꯩ ꯃꯇꯝ ꯌꯧꯒꯗꯧꯔꯦ
ꯆꯠ ꯂꯨꯅꯨ ꯆꯠ ꯂꯨꯅꯨ ꯐꯔꯀ ꯇꯥꯅꯤ
ꯒ ꯅꯤꯡꯅꯦꯁꯣ
ꯎꯝ
ꯊꯕꯥ ꯌꯦꯡꯕ ꯆꯠꯅꯤꯡꯉꯤꯅꯅꯦ ꯑꯩꯁꯨ
ꯁ ꯀꯔꯤ ꯀꯄꯣꯛꯀꯪꯗ
ꯀꯝꯕꯥꯜ ꯍꯥꯏ ꯀꯕꯨꯣꯛ ꯀꯥꯒ ꯐꯔꯤꯅꯅꯨꯡ ꯑꯁꯨ ꯌꯥꯗ ꯇꯗ
ꯕꯣ ꯀ ꯃꯥꯅ ꯑꯗꯨ꯭ꯔꯣ
ꯊꯝꯕꯥꯜ ꯄꯥꯎ ꯈꯪꯗ꯭ꯔꯗꯤ ꯃꯁꯨ
ꯈꯪꯗꯕꯩ ꯈꯪꯗꯕꯩ ꯍꯪꯕꯅꯤꯀꯣ ꯋꯥꯔꯧꯕꯕꯤꯔꯣꯏ
ꯈꯪꯕꯗꯗꯤ ꯅꯪꯁꯨ
ꯈꯪꯗ ꯈꯪꯗꯦ
ꯏ ꯂꯩꯥꯏꯑꯀ
ꯍ ꯃꯣꯍꯟꯁꯤꯡꯗꯤ ꯀꯥꯏꯅꯅꯥꯈꯔꯦ
ꯈꯣꯏꯕꯥ ꯇꯨꯝꯃꯤ ꯑꯩꯈꯣꯏꯗ ꯑꯅꯤꯃꯛ ꯂꯩꯏ ꯈꯣꯏꯃꯅ ꯏꯕꯣꯛ ꯑꯩꯈꯣꯏꯗ ꯂꯩ
ꯍꯧꯖꯤꯦ ꯀꯅꯥ ꯀꯅꯥ ꯂꯩꯕꯣꯛ ꯍꯣꯏ ꯊ
ꯏꯗꯣꯝꯆꯥ ꯑꯅꯤ ꯏꯗꯣꯝꯆꯥ ꯑꯃ ꯏꯆꯥꯅꯨꯄꯤ ꯑꯗꯨꯒ ꯑꯩꯈꯣꯏ ꯈꯣꯏꯁꯨ ꯂꯩꯑꯦ
ꯎꯝ ꯗꯝꯇ ꯑꯃꯗ ꯂꯩꯀꯔꯣ
ꯑꯃꯔ ꯗ ꯀꯔꯤꯐ ꯃ ꯆꯥꯟꯕꯤꯤꯒ
ꯥꯟꯄꯤ ꯀꯌꯥꯝ ꯇ ꯂꯧꯔꯒꯦ
ꯗ ꯀꯩꯅ ꯐꯁ ꯁꯁ ꯠꯇ
ꯂꯩ ꯍꯨ ꯁꯐꯔꯅꯖ
ꯍꯣꯏ ꯁꯛ ꯌꯥꯝ ꯐꯖꯕꯅꯦ
ꯅꯪ ꯅꯗ ꯅꯪ ꯇꯅ ꯑꯗꯨ꯭ꯔꯣ ꯑꯣꯏ
ꯀꯣꯏꯅꯣ ꯅꯥ ꯔ ꯑꯣ ꯑꯗꯨ ꯑꯣꯏꯔ ꯀꯩꯅꯩꯅꯣ
ꯅꯠꯇ ꯂꯪꯒꯔ ꯁꯂ ꯃꯗꯅ
ꯑꯣ ꯃꯥ ꯂꯩꯍꯧꯋꯦ ꯑꯩꯗꯤ ꯁꯤ ꯊꯕꯛ ꯂꯩꯕꯒꯤ ꯂꯥꯛꯄꯅꯦ ꯀꯣꯛꯂꯨꯒꯦꯅ
ꯎꯝ
ꯁꯤꯗ ꯀꯩꯅꯣꯁꯨ ꯇꯧꯕ ꯈꯣꯄꯗꯤ ꯁꯥꯛꯇꯥꯕ
ꯎꯝ ꯐ꯭ꯔꯛꯇꯥꯔꯔꯕꯣ ꯏꯀꯋꯥꯏꯁꯨ ꯀꯖ
ꯍ
ꯂꯩꯇꯥꯏ ꯀꯩꯅꯣꯒꯤꯗ ꯆꯠꯅꯤꯡꯕ ꯐꯥꯎꯗꯦꯕ
ꯑꯩ ꯂꯩꯗꯕꯩꯔꯣ
ꯎꯝ ꯌꯥꯕꯅꯦ
ꯑꯁꯦꯡꯕ ꯑꯩ ꯀꯥꯔꯗꯤ ꯂꯥꯛꯀꯅꯤꯀꯣ ꯅ
ꯊꯗꯦꯦ
ꯩꯅ ꯁꯛꯇꯕ
ꯍꯟꯗꯛ ꯇꯧꯒꯦ ꯍꯥꯏꯕ꯭ꯔꯥ ꯅꯪꯥꯏ
ꯎꯝ ꯑꯩꯈꯣꯏꯗꯤ ꯅꯣꯏ ꯂꯣꯏꯔꯅꯤꯀꯣ ꯑꯗꯨꯗꯤ ꯀꯣ
ꯎꯝ ꯑꯃ ꯑꯃꯨꯛ ꯇꯧꯁꯤꯔ ꯈꯪꯗꯦ
ꯇꯧꯃꯤꯟꯅꯁꯦ ꯑꯃꯠꯇ ꯆꯞ ꯃꯥꯟꯅꯅ ꯇꯧꯁꯤ ꯀꯩꯅꯣ ꯀꯩꯒꯤ
ꯌꯥꯔꯣꯏꯗ
ꯀꯔꯤꯒꯤ
ꯈꯪꯗꯦ ꯈꯪꯗꯦ ꯈꯪꯗꯦ
ꯑꯩꯗꯤ ꯅꯪꯅ ꯂꯣꯏ ꯆꯦꯟꯕꯤꯒꯗꯕꯅꯦ
ꯀꯔꯤ
ꯑꯩ
ꯏꯁ ꯇꯥꯅꯤꯡꯗꯦ ꯑꯩ ꯇꯣꯛꯑꯒꯦ ꯇꯧꯔꯣꯏ ꯑꯗꯨꯗꯤ ꯅꯣꯏ ꯇꯧ ꯅꯣꯏ ꯇꯧ ꯑꯩ ꯌꯥꯎꯔꯔꯣꯏꯒꯦ
ꯌꯔꯣꯏ ꯀꯣ ꯑꯩꯗꯤ ꯅꯪꯅ ꯂꯣꯏꯅ ꯄꯨꯊꯣꯛꯀꯗꯕꯅꯤ
ꯄꯨꯊꯣꯛꯇꯣꯏꯅꯣ ꯀꯔꯤ ꯄꯨꯊꯣꯛꯇꯣꯏꯅꯣ
ꯑꯦꯃꯤꯁꯟ
ꯑꯦ
ꯏꯃꯟꯅꯕꯤꯒꯤꯁꯨ ꯆꯪꯕ ꯂꯣꯏ ꯄꯨꯊꯣꯛꯀꯗꯕꯅꯦ ꯑꯩꯈꯣꯏꯅꯤꯒꯤ
ꯁꯦꯜꯅ ꯅꯪ ꯄꯤꯒꯗꯕ
ꯌꯥꯔꯦ ꯆꯥꯛ
ꯈꯣꯡꯒꯤ ꯑꯁ ꯀꯩꯅꯣ ꯅꯥꯏꯅꯦ ꯁꯪꯐꯥꯏ ꯇꯕ꯭ꯔꯣ
ꯇ ꯁꯥꯏꯌꯦ ꯑꯩꯅ ꯅꯠꯇꯦ
ꯅꯪ ꯅꯅꯤꯅꯦ
ꯀꯔꯤꯒꯤ
ꯈꯣꯗꯦ ꯃꯔꯝꯗꯤ ꯈꯪꯗꯦ ꯃꯔꯝꯕꯨꯗꯤ ꯈꯪꯗꯦ ꯑꯗꯨ ꯅꯪꯅꯗꯤ ꯅꯪꯅꯅꯦ
ꯆꯩ ꯋꯥꯠꯄ
ꯅꯪ
ꯅꯨꯡꯁꯤꯠ ꯁꯤꯠꯂꯦ ꯅꯨꯡꯉꯥꯏ ꯅꯣꯛꯅꯤꯉꯦ ꯑꯐꯕ ꯈꯩꯅ ꯃꯥꯟꯅꯅꯤꯌꯦ ꯐꯠꯇꯕꯅ ꯑꯩꯅ ꯊꯧ ꯊꯧꯄ ꯅꯨꯡꯁ ꯁꯥꯔꯁꯨ ꯅꯨꯡꯁꯤꯠ ꯁꯤꯠꯄꯅꯤꯅ ꯅꯨꯡꯉꯥꯏꯌꯦ
ꯆꯄꯝ ꯈꯗꯕꯤꯗ
ꯆꯥꯛ ꯆꯥꯕ ꯀꯨꯏꯔꯝꯈꯤꯔꯣꯏꯌꯦ
ꯑꯁ ꯌꯥꯝ ꯆꯥꯗꯦꯗ ꯑꯌꯨꯛꯇꯣ ꯂꯧꯊꯣꯛꯄꯁꯨ ꯆꯥꯕ ꯉꯝꯗꯦ ꯇꯪꯈꯥꯏ ꯍꯥꯞꯈꯤꯕꯅꯤ ꯀꯨꯏꯔꯦꯗ ꯑꯌꯨꯛ ꯉꯟꯅ ꯑꯗꯨ꯭ꯋꯥꯏꯗ ꯍꯟꯗꯛꯇꯤ
ꯄꯨꯡ ꯅꯤꯄꯥꯟꯗ ꯍꯣꯠꯄ ꯅꯪꯅ ꯄꯨꯡ ꯀꯌꯥꯥꯗ ꯉꯟꯅ ꯆꯥꯔꯤꯕ
ꯅꯤꯄꯟ ꯃꯈꯥꯏꯗ ꯍꯧꯒꯠꯂꯦꯀꯣ ꯃꯥꯏ ꯇꯥꯔꯒ ꯑꯗꯨꯝ ꯆꯥꯛ ꯆꯔꯛꯑꯦ
ꯑꯗꯨꯕꯨ ꯉꯟꯕ꯭ꯔꯣ ꯉꯟꯕ ꯍꯥꯏꯁꯦ ꯄꯨꯡ ꯇꯔꯦꯠ ꯃꯈꯥꯏ ꯇꯔꯦꯠ ꯑꯗꯨꯋꯥꯏꯗ ꯉꯟꯅꯤ ꯃꯤ ꯑꯗꯨꯗꯤ ꯂꯧꯒ ꯆꯠꯄ ꯂꯣꯏꯔꯝꯃꯅꯤ ꯆꯥꯕꯁꯤ ꯈꯥꯏꯗꯣꯛꯄ ꯂꯣꯏꯔꯝꯃꯅꯤ
ꯑꯗꯨ ꯅꯍꯥꯟꯗꯤ ꯇꯔꯥ ꯇꯔꯥꯃꯊꯣꯏ ꯑꯗꯨꯝ ꯆꯥꯏꯅ ꯑꯗꯨ ꯑꯗꯨ ꯑꯗꯨꯒꯕ ꯍꯌꯦꯡꯅꯔꯗꯤ ꯌꯥꯝ ꯉꯜꯗꯤ
ꯑꯗꯨ ꯑꯣꯏꯔꯁꯨ
ꯑꯗꯨ ꯑꯣꯏꯔꯁꯨ ꯍꯥꯏꯔꯗꯤ ꯑꯗꯨꯗꯒꯤ ꯃꯈꯥ ꯂꯩꯔꯣꯏ ꯍꯥꯏꯅꯤꯡꯉꯥꯏ
ꯍꯥꯏꯒꯅ ꯑꯗꯨꯗꯤ ꯐ ꯅꯁꯔꯥ
ꯎꯝ
ꯈꯂꯁꯤꯦ ꯍꯥꯏꯔꯕ꯭ꯔꯥ
ꯗꯣꯏꯅ ꯑꯩ ꯀꯣꯣꯏꯗꯅꯤ ꯒ ꯂꯩꯕꯅꯤꯅꯦ
ꯎ
ꯎ
ꯅꯪꯁꯦ ꯑꯩ ꯌꯥꯝ ꯐꯨꯅꯤꯡ ꯃꯃꯥꯡꯉꯩꯗ ꯑꯁꯦꯡꯕꯩ ꯀꯔꯤ ꯅꯪꯉꯣꯟꯗ ꯑꯩꯅ ꯅꯉꯣꯟꯗ ꯀꯌꯥꯃꯨꯛ ꯀꯥꯏꯈ꯭ꯔꯕ꯭ꯔꯥ ꯃꯣꯏ ꯊꯣꯛꯅꯤꯡꯉꯦ ꯊꯣꯛꯈ꯭ꯔꯦ
ꯊꯣꯛꯈ꯭ꯔꯦ ꯊꯧꯈ꯭ꯔꯦ
ꯃꯥꯁꯨ ꯋꯥꯏ ꯁꯪꯅ ꯊꯣꯛꯈ꯭ꯔꯦꯗꯅ ꯁꯦ
ꯄꯥꯏꯈ꯭ꯔꯦ ꯅꯨꯡꯉꯥꯏꯅ ꯃꯅꯤꯡꯇꯝꯅ
ꯇꯨꯀꯠꯆꯩ ꯍꯦ
ꯀꯔꯤ
ꯑꯩꯈꯣꯏꯅꯦ ꯃꯣꯏ ꯊꯣꯛꯇꯦ
ꯑꯩꯈꯣꯏꯗꯤ ꯊꯣꯛꯑꯦ
ꯑꯩꯈꯣꯏꯗꯤ ꯊꯣꯛꯑꯦ ꯅꯨꯄꯤ ꯑꯩꯈꯣꯏꯗꯤ ꯃꯣꯏ ꯊꯣꯛꯇꯦ
ꯄꯥ ꯑꯩꯈꯣꯏꯒꯤ ꯊꯣꯛꯏ
ꯇꯨꯀꯠꯆꯩꯑꯦ
ꯀꯔꯤꯒꯤ ꯍꯛꯆꯥꯡ ꯐꯕꯅꯦ ꯊꯣꯛꯄꯁꯦ
ꯐꯔꯁꯨ ꯇꯨꯀꯠꯆꯩ
ꯃꯅꯨꯡꯗ ꯐꯥꯖꯤꯜꯂ ꯊꯗꯣꯏ ꯁꯔꯨꯛ ꯃꯅꯤꯡ ꯇꯝꯅ ꯄꯥꯏꯍꯟꯗꯅ ꯑꯩꯈꯣꯏꯒꯁꯨ ꯐꯒꯅꯤ
ꯍꯔꯥꯎꯔꯤꯌꯦ ꯍꯔꯥꯎꯔꯤꯌꯦ ꯍꯔꯥꯎꯔꯤꯌꯦ ꯑꯉꯥꯡ ꯑꯃ ꯍꯔꯥꯎꯔꯤꯌꯦ ꯀꯟꯅ
ꯅꯣꯏꯗꯨꯔꯣ
ꯅꯪꯕꯣ ꯑꯗꯨꯛ ꯍꯔꯥꯎꯔꯗꯤ
ꯎꯝ ꯀꯨꯝꯍꯩ ꯇꯧꯅꯤ
ꯑꯁ ꯇꯨꯀꯠꯆꯩꯌꯦ ꯇꯜꯂꯦꯍꯦ ꯄꯨꯡ ꯑꯍꯨꯝ ꯇꯥꯒꯗꯧꯔꯦ ꯄꯨꯡ ꯃꯔꯤ ꯄꯨꯡ ꯃꯔꯤ ꯃꯈꯥꯏ
ꯎꯝ ꯇꯥꯒꯗꯧꯔꯦ